ꯏꯕꯨꯡꯉꯣ
ꯀꯩꯗꯧꯔꯝꯃꯤꯅꯣ
ꯆꯤꯆꯦꯁꯦ ꯍꯤꯞꯄꯝꯃꯤꯅꯦ
ꯌꯥꯝ ꯌꯥꯝ ꯌꯥꯝꯅ ꯍꯤꯞꯀꯅꯨꯗ
ꯑꯗꯨꯗꯤ ꯌꯥꯝꯅ ꯍꯤꯞꯇ꯭ꯔꯗꯤ ꯀꯃꯥꯏꯟ ꯇꯧꯗꯣꯏꯕ ꯑꯗꯨꯗꯤ
ꯉꯁꯥꯏꯗꯤ ꯃꯇꯝ ꯁꯪꯗꯦ ꯍꯥꯏꯕ ꯅꯠꯇ꯭ꯔꯣ
ꯎꯝ ꯉꯁꯥꯏꯗꯤ ꯉꯁꯥꯏꯗꯤ ꯈꯔ ꯆꯤꯟꯕꯀꯣ ꯑꯗꯣ ꯍꯧꯖꯤꯛꯇꯤ ꯍꯧꯖꯤꯛꯇꯤ ꯆꯤꯟꯗ꯭ꯔꯦ
ꯋꯥꯔꯤ ꯋꯥꯔꯤ ꯂꯩꯔꯕꯣ
ꯋꯥꯔꯤꯔꯣ ꯋꯥꯔꯤꯁꯦ ꯅꯤꯡꯁꯤꯡꯕ ꯊꯣꯛꯇꯦꯅ ꯑꯩꯗꯤ ꯂꯣꯏꯅꯥ ꯀꯥꯎꯒꯔꯦ ꯅꯪ ꯅꯪ ꯍꯥꯟꯅ ꯃꯤꯁꯤꯡꯉꯗꯤ ꯍꯥꯟꯅ ꯂꯩꯔꯛꯑꯣ
ꯍꯥꯏꯒꯦ ꯍꯥꯏꯒꯦ
ꯎꯝ ꯂꯤꯔꯣ
ꯁꯥꯃꯨ ꯁꯥꯃꯨ ꯈꯪꯕ꯭ꯔꯥ
ꯈꯪꯉꯤ ꯀꯩꯅꯣ
ꯅꯣꯡꯃꯥ ꯁꯥꯃꯨꯒ ꯎꯝ ꯀꯃꯥꯏ ꯍꯥꯏꯗꯣꯏꯅꯣ ꯑꯃꯗꯣ ꯑꯦꯟ ꯑꯦꯟ
ꯑꯣ ꯑꯣ
ꯑꯦꯟꯒ ꯃꯣꯏꯅꯤ ꯄꯨꯟꯕ ꯃꯥꯜꯂꯦꯕ
ꯎꯝ ꯀꯛꯆꯦꯡ ꯍꯥꯏꯌꯣ
ꯀꯛꯆꯦꯡ
ꯎꯝ
ꯑꯗꯣ ꯁꯥꯃꯨꯒ ꯀꯛꯆꯤꯡꯁꯦ ꯄꯨꯜꯂꯦ ꯍꯥꯏ ꯅꯣꯡꯃ ꯑꯗꯨꯗ ꯃꯣꯏ ꯃꯣꯏ ꯑꯅꯤ ꯇꯤꯚꯤ ꯌꯦꯡ ꯃꯥꯜꯂꯦꯕ
ꯎꯝ ꯃꯣꯏ ꯑꯅꯤ ꯇꯤꯚꯤ ꯌꯦꯡꯕ ꯍꯩꯕ꯭ꯔꯣ
ꯍꯣꯏꯅꯦ ꯋꯥꯔꯤ ꯋꯥꯔꯤꯅꯤꯅꯦ
ꯍꯣꯏꯅꯦ ꯂꯤꯔꯣꯅꯦ
ꯑꯗꯣ ꯁꯥꯃꯨꯗꯤ ꯌꯥꯝ ꯆꯥꯎꯋꯦꯗꯅ
ꯑꯥ
ꯑꯗꯣ ꯀꯛꯆꯦꯡꯗꯤ ꯌꯥꯝ ꯄꯤꯛꯑꯦꯗꯅ
ꯎꯝ
ꯑꯗꯨꯗ ꯁꯥꯃꯨꯗꯣ ꯃꯃꯥꯡꯔꯣꯝꯗ ꯐꯝꯕ ꯃꯥꯜꯂꯦꯕ
ꯀꯛꯆꯦꯡꯗꯨꯅ ꯎꯝ ꯃꯅꯤꯡꯔꯣꯝꯗ ꯐꯝꯕ ꯑꯗꯨꯗ ꯃꯣꯏꯁꯦ ꯑꯥ ꯏꯇꯥꯎ ꯏꯇꯥꯎ ꯍꯥꯏꯅ ꯇꯧꯅ ꯃꯥꯜꯂꯦ
ꯑꯗꯨ ꯀꯛꯆꯦꯡꯗꯨꯅ ꯏꯇꯥꯎ ꯑꯩ ꯑꯩ ꯎꯗ꯭ꯔꯦ ꯍꯥꯏꯌꯦ
ꯑꯗꯨꯗ ꯁꯥꯃꯨꯅ ꯎꯗ꯭ꯔꯥꯗꯤ ꯅꯪ ꯃꯃꯥꯡꯂꯣꯝ ꯂꯥꯛꯑꯣꯅ ꯀꯛꯆꯦꯡꯗꯣ ꯐꯝꯍꯜꯂꯦꯕ ꯃꯥꯅ
ꯎꯝ
ꯁꯃꯨꯗꯨꯅꯀꯣ ꯃꯥꯗꯤ ꯆꯥꯎꯕꯅꯦꯅ ꯃꯅꯤꯡ ꯔꯣꯝꯗ ꯃꯥ ꯆꯠꯂꯦ ꯑꯗꯨꯒ ꯀꯛꯆꯦꯡꯗꯨꯅ ꯎꯝ ꯃꯃꯥꯡꯂꯣꯝꯗ ꯐꯝꯃꯦ ꯑꯗꯨꯗ ꯀꯛꯆꯦꯡꯗꯤ ꯌꯥꯝ ꯄꯤꯛꯑꯦꯗꯅ
ꯍꯣꯏ
ꯍꯥꯏꯗꯤ ꯃꯥꯁꯨ ꯁꯥꯃꯨꯗꯣ ꯄꯤꯛꯑꯦꯅ ꯈꯟꯕ ꯃꯥꯜꯂꯦꯕ
ꯎꯝ
ꯄꯠꯆ ꯑꯪꯅꯅꯥ ꯅꯪꯁꯨ ꯎꯗ꯭ꯔꯗꯤ ꯍꯥꯏꯔꯛꯑꯣꯀꯣ ꯍꯥꯏ ꯍꯥꯏ
ꯀꯛꯆꯤꯡꯅ ꯊꯃꯨ ꯀꯛꯆꯦꯡꯗꯨꯅ ꯁꯥꯃꯨꯗ ꯍꯥꯏꯕ꯭ꯔꯕ ꯅꯪꯁꯨ ꯎꯗ꯭ꯔꯗꯤ ꯍꯥꯏꯔꯛꯑꯣꯅ
ꯑꯥ ꯃꯥꯔꯤ ꯃꯥꯔꯤ ꯌꯥꯝ ꯄꯤꯑꯦꯗ
ꯀꯣꯛ ꯋꯥꯡꯗ꯭ꯔꯣ ꯑꯗꯨꯅ
ꯀꯛꯆꯤꯡꯗꯣ ꯃꯨꯀꯣꯛ ꯌꯥꯝ ꯋꯥꯡꯉꯤꯅꯦ
ꯑ ꯃꯥꯅꯤ ꯃꯥꯅꯤ ꯁꯥꯃꯨꯒꯗꯤ ꯍꯥꯏ ꯁꯥꯃꯨꯒ ꯀꯛꯆꯤꯡ ꯍꯥꯏꯔꯗꯤ ꯃꯥꯅ ꯌꯥꯝ ꯄꯤꯛꯑꯦ ꯁꯥꯃꯨꯅ ꯌꯥꯝ ꯆꯥꯎꯋꯤꯗꯅ
ꯍꯣꯏ
ꯍꯅꯤꯗ ꯍꯥꯏꯗꯤ ꯅꯣꯡꯅꯤꯡ ꯅꯣꯡꯅꯤꯡꯕ ꯋꯥꯔꯤ ꯃꯣꯏꯅ ꯁꯦꯝꯕꯅꯦꯕ ꯃꯣꯏꯅ ꯁꯦꯝꯃꯒ ꯍꯥꯏꯕꯅꯦꯕ
ꯑꯇꯩꯗꯤ
ꯑꯇꯩ ꯁꯃꯨꯒ ꯑꯩꯅ ꯀꯛꯆꯦꯡꯒꯤ ꯋꯥꯔꯤ ꯉꯥꯛꯇꯅꯦ ꯑꯩ ꯅꯤꯡꯁꯤꯡꯉꯤꯁꯦ
ꯅꯣꯡꯃ ꯅꯣꯡꯃ ꯀꯣ ꯃꯣꯏ ꯇꯥꯎꯅꯦ ꯅꯣꯛꯀꯅꯣ
ꯅꯣꯡꯃ ꯀꯛꯆꯤꯡꯒ ꯁꯥꯃꯨꯗꯣ
ꯎꯝ
ꯀꯣꯏꯅꯕ ꯃꯥꯜꯂꯦꯕ ꯀꯆꯦꯡ ꯗꯨꯅ ꯅꯨ ꯑ ꯀꯛꯆꯤꯡꯗꯨꯅ ꯅꯨꯄꯤ ꯑꯗꯨꯒ ꯁꯥꯃꯨꯗꯨꯅ ꯅꯨꯄꯥ ꯑꯣꯏ ꯃꯥꯜꯂꯦꯕ
ꯎꯝ
ꯑꯗꯨꯗ ꯃꯣꯏꯁꯦ ꯑꯗꯨꯝ ꯄꯨꯟ ꯄꯨꯜꯂꯒ ꯂꯩꯌꯦ ꯃꯥꯜꯂꯦ
ꯎꯝ
ꯑ ꯆꯍꯤ ꯑꯍꯨꯝ ꯃꯔꯤ ꯑꯗꯨꯒꯨꯝꯕ ꯄꯨꯜꯂꯒ ꯂꯩ ꯃꯥꯜꯂꯦꯕ
ꯍꯣꯏ
ꯑꯗꯨꯅ ꯅꯣꯡꯃ ꯃꯣꯏ ꯏꯔꯨꯖꯕ ꯃꯇꯝꯗꯀꯣ
ꯎꯝ
ꯀ ꯀꯆꯦꯡꯗꯨꯅ ꯁꯥꯃꯨꯒꯤ ꯃꯅꯥꯗ ꯀꯥꯈꯠꯂꯦ ꯍꯥꯏꯌꯦ ꯇꯞ ꯇꯞꯅ ꯀꯥꯈꯠꯂꯒ ꯑꯩ ꯑꯩ ꯋꯥꯔꯤ ꯍꯥꯏꯒꯦ ꯑꯩ ꯋꯥꯔꯤ ꯍꯥꯏꯒꯦ ꯇꯥꯎꯑꯣ ꯇꯥꯎꯑꯣꯅ ꯍꯥꯏ ꯍꯥꯏ
ꯑꯗꯨꯗ ꯁꯥꯃꯨ ꯁꯥꯃꯨꯒꯤ ꯃꯅꯥꯗ ꯑꯩ ꯑꯩꯒꯤ ꯄꯨꯛꯇ ꯅꯪꯒꯤ ꯃꯆꯥ ꯂꯩꯔꯦ ꯍꯥꯏ ꯍꯥꯏ
ꯀꯛꯆꯦꯡꯗꯨꯅ
ꯑ ꯀꯛꯆꯦꯡꯗꯨꯅ ꯁꯥꯃꯨꯗ ꯍꯥꯏꯕ
ꯎꯝ ꯎꯝ
ꯍꯥꯏꯗꯤ ꯁꯃꯨ ꯁꯥꯃꯨꯒꯤ ꯃꯆꯥꯕꯨ ꯀꯛꯆꯤꯡꯗ ꯀꯥꯏꯗꯒꯤꯅꯣ ꯍꯥꯏꯕ
ꯌꯥꯏꯅꯦꯁꯤꯁꯨ ꯀꯣꯏ ꯌꯥꯝ ꯋꯥꯡꯉꯤꯅꯦ ꯁꯤꯒꯤ ꯀꯛꯆꯦꯡꯁꯦ
ꯑꯥ ꯌꯥꯝ ꯄꯤꯛꯑꯒ ꯋꯥꯔꯤꯗꯤ ꯌꯥꯏꯕ
ꯑꯗꯨꯅꯦ ꯈ꯭ꯋꯥꯏꯗꯒꯤ ꯃꯀꯣꯛ ꯂꯩꯕ ꯖꯤꯕ ꯍꯥꯏꯌꯨ ꯍꯥꯏꯔꯒꯗꯤ ꯀꯛꯆꯦꯛ ꯑꯣꯏꯇꯥꯔꯦꯅꯦ
ꯊꯕꯛ ꯊꯕꯛꯁꯨ ꯌꯥꯝ ꯀꯟꯕꯅꯦ ꯃꯣꯏ
ꯌꯥꯝꯅ ꯑ ꯄꯨꯟ ꯑ ꯅꯨꯡꯁꯤ ꯅꯨꯡꯁꯤꯅꯕ ꯑ ꯍꯥꯏꯕꯗꯤ ꯊꯕꯛ ꯁꯨꯕꯗꯁꯨ ꯌꯥꯝꯅ
ꯂꯤꯡꯖꯦꯜ ꯂꯤꯡꯖꯦꯜ ꯃꯥꯟꯅꯅ ꯍꯥꯏꯕ ꯇꯥꯔꯦ
ꯍꯣꯏ ꯍꯣꯏ ꯃꯥꯅꯤ
ꯄꯨꯛꯅꯤꯡꯗꯣ ꯂꯣꯏꯅ ꯆꯞ ꯃꯥꯟꯅꯔꯒ ꯃꯣꯏꯗꯤ ꯊꯕꯛ ꯍꯥꯏꯔꯗꯤ ꯄꯨꯟ ꯄꯨꯜꯂꯒ ꯇꯧꯋꯤꯗꯅ
ꯑꯗꯨꯅꯦ
ꯋꯥꯕꯁꯨ ꯈꯪꯗꯦ ꯃꯣꯏꯗꯤ
ꯎꯝ
ꯅꯣꯡ ꯆꯨꯔꯁꯨ ꯑꯗꯨꯝ ꯊꯣꯛꯑꯒ ꯂꯩꯔꯤꯅꯤ ꯃꯣꯏꯗꯤ ꯏꯪ ꯏꯪꯕ ꯃꯇꯝꯗꯗꯤ ꯎꯗꯦ ꯏꯪꯕ ꯃꯇꯝꯗꯗꯤ ꯔꯦꯁ ꯇꯧ ꯃꯥꯜꯂꯦ ꯃꯣꯏ
ꯃꯣꯏꯗꯤ ꯅꯨꯡꯁꯥ ꯁꯥꯔꯀꯥꯟꯗ ꯊꯕꯛ ꯁꯨꯔꯅꯤ ꯑꯗꯨꯒ ꯅꯣꯡ ꯆꯨꯔꯀꯥꯟꯗ ꯊꯕꯛ ꯁꯨꯔꯔꯣꯏ
ꯑ
ꯅꯣꯡ ꯅꯣꯡ ꯆꯨꯕꯗꯗꯤ ꯎꯏꯅꯦ ꯍꯥꯏ
ꯀꯩꯒꯤ ꯎꯕ꯭ꯔꯣ ꯑꯩꯗꯤ ꯅꯣꯡ ꯆꯨꯔꯀꯥꯟꯗ ꯀꯛꯆꯦꯛ ꯎꯗꯦ
ꯑ ꯅꯣꯏꯒꯤ ꯅꯣꯏ ꯂꯝꯗ ꯂꯩꯕ ꯀꯛꯆꯤꯡꯒꯤ ꯃꯀꯣꯛ ꯃꯀꯣꯛ ꯆꯥꯛꯄ ꯃꯥꯜꯂꯦ
ꯅꯣꯏ ꯅꯣꯏ ꯂꯝꯗ ꯂꯩꯕ ꯀꯛꯆꯤꯡꯁꯤꯡ ꯊꯕꯛ ꯍꯦꯟꯅ ꯁꯨꯕꯅ ꯁꯨꯕ꯭ꯔꯥ ꯈꯪꯗꯦ ꯅꯣꯡ ꯅꯣꯡ ꯇꯥꯔꯁꯨ ꯊꯕꯛ ꯁꯨꯔ ꯂꯩꯕ꯭ꯔꯥ ꯈꯪꯗꯦ
ꯃꯥꯏꯗꯤ ꯊꯕꯛ ꯌꯥꯝ ꯀꯥꯟꯕꯅꯦ
ꯎꯝ ꯎꯝ ꯀꯛꯆꯤꯡꯁꯤꯁꯨ ꯊꯕꯛ ꯀꯜꯂꯗꯤ ꯅꯣꯏꯁꯨ ꯊꯕꯛ ꯀꯜ ꯀꯜꯂꯝꯒꯅꯤꯗꯅ
ꯑꯩꯈꯣꯏ ꯍꯥꯏꯔꯣ
ꯎꯝ
ꯑꯁ ꯑꯈꯣꯏꯗꯤ ꯌꯥꯝ ꯇꯟꯕꯅꯦꯍꯦ
ꯇꯟꯕ ꯌꯥꯔꯣꯢꯍꯦ
ꯅꯪꯗꯤ ꯍꯥꯏꯗꯤ ꯊꯕꯛ ꯌꯥꯝ ꯁꯨꯕ ꯃꯥꯜꯂꯦ ꯅꯪ
ꯑꯩꯗꯤ ꯑꯩꯗꯤ ꯉꯁꯥꯏꯅ ꯍꯥꯏꯈ꯭ꯔꯦꯗ ꯊꯕꯛ ꯌꯥꯝ ꯁꯨꯏ ꯂꯩꯕꯒ ꯑꯥ ꯇꯨꯃꯤꯟꯅ ꯂꯩꯕ ꯇꯨꯝꯕ ꯆꯥꯕꯒ ꯑꯝꯇ ꯁꯪꯗꯦ ꯍꯥꯏꯗꯨꯗꯤ
ꯑꯗꯨ ꯑꯩꯗꯤ ꯊꯥꯖꯗꯦ ꯅꯪꯅ ꯍꯥꯏꯔꯁꯨ ꯑꯩ ꯊꯥꯖꯗꯦ
ꯊꯥꯖꯗ꯭ꯔꯗꯤ ꯂꯣꯏꯔꯦꯍꯦ ꯑꯗꯨꯗꯤ ꯑꯩ ꯑꯩꯅ ꯁꯨꯔꯤ ꯊꯕꯛꯁꯤꯡꯁꯦ ꯂꯣꯏ ꯃꯥꯡꯕ ꯇꯥꯔꯦ
ꯐꯥꯒꯤꯗꯤ ꯐꯥꯒꯤꯒꯤ ꯇꯥꯏꯞꯇ
ꯑꯁꯦꯡꯕ ꯍꯥꯏꯔꯒ
ꯅꯠꯇꯦ ꯑꯩꯅ ꯍꯥꯏꯗꯤꯀꯣ ꯅꯪꯅ ꯍꯥꯏꯖꯕꯗꯣ
ꯑꯥ
ꯑꯩꯅ ꯊꯥꯖꯗ꯭ꯔꯗꯤ ꯐꯥꯒꯤꯒꯤ ꯇꯥꯏꯞꯇꯅꯦꯕ ꯑꯩ ꯇꯧꯔꯤꯁꯦ
ꯑꯣ
ꯅꯪꯅ ꯍꯥꯏꯔꯤꯁꯤꯡꯗꯣ ꯑꯩꯅ ꯂꯧꯁꯟꯕꯗꯣ ꯑꯗꯣ ꯐꯥꯒꯤꯒꯤ ꯇꯥꯏꯞꯇ ꯂꯧꯁꯜꯂꯦꯕ
ꯎꯝ
ꯑꯗꯨꯃꯥꯏꯅ ꯇꯧꯒꯅꯨ ꯃꯤꯕꯨ ꯃꯤꯕꯨ ꯊꯥꯖꯕ ꯍꯩꯌꯨ
ꯌꯥꯝ ꯌꯥꯝ ꯒ꯭ꯌꯥꯟ ꯇꯥꯕ ꯑꯉꯥꯡꯅꯤꯅꯦ
ꯏꯆꯦꯗꯤꯅꯦ ꯀꯩꯅꯣ ꯑꯉꯥꯡ ꯀꯥꯏꯅ ꯏꯆꯦ ꯍꯥꯏꯕ ꯅꯠꯇ꯭ꯔꯣ ꯅꯪ ꯉꯁꯥꯏ
ꯍꯣꯏ ꯍꯣꯏ ꯍꯣꯏ ꯃꯥꯅꯤ ꯃꯥꯅꯤ ꯌꯥꯝ ꯒ꯭ꯌꯥꯟ ꯇꯥꯕ ꯌꯥꯝ ꯒ꯭ꯌꯥꯟ ꯇꯥꯕ ꯑꯉꯥꯡ ꯑꯣ ꯆꯤꯆꯦꯅꯤ
ꯎꯝ ꯑꯗꯨꯅꯤ ꯅꯣꯏꯗꯧꯅ ꯑꯥ ꯒ꯭ꯌꯥꯟ ꯇꯥꯗ꯭ꯔꯗꯤ ꯂꯧꯁꯤꯟꯕ ꯍꯩꯇ꯭ꯔꯦ ꯎꯝ ꯌꯥꯔꯔꯣꯏꯗꯧꯕ ꯑꯩ ꯌꯥꯝ ꯒ꯭ꯌꯥꯟ ꯇꯥꯕꯩ ꯃꯋꯣꯡꯗꯣ
ꯑꯣ ꯈꯨꯍꯥꯏꯒꯗꯤ ꯌꯥꯏꯍꯦ
ꯐꯒꯤ ꯇꯧꯕꯅꯤꯅ
ꯍꯣꯏ ꯌꯥꯝ ꯇꯥꯜꯂꯝꯒꯅꯤ ꯅꯪꯁꯨ ꯈꯪꯉꯤ
ꯍꯥꯥ
ꯍꯣꯏꯅꯦ ꯐꯥꯒꯤ ꯇꯧꯕꯅꯦ ꯍꯥꯏꯗꯣ ꯊꯥꯖꯩ ꯍꯥꯏꯕ ꯌꯥꯝ ꯇꯜꯂꯝꯒꯅꯦꯕ ꯅꯪꯖꯨ
ꯑꯁ ꯇꯟꯕꯩ ꯋꯥꯗꯤ ꯍꯥꯏꯔꯅꯨ ꯆꯥꯛ ꯆꯥꯕ ꯐꯥꯎ ꯇꯜꯂꯤ
ꯆꯥꯛ ꯆꯥꯕꯗꯨ ꯅꯣꯏ ꯃꯥꯅ ꯄꯤꯔ
ꯄꯤꯗꯣꯔꯦ ꯇꯟꯃꯟꯕꯩ
ꯆꯩ ꯄꯥꯏꯔꯒ ꯆꯩ ꯄꯥꯏꯔꯒ ꯄꯤꯔꯤꯔꯣꯕ
ꯎꯝ ꯆꯩ ꯄꯥꯏꯔꯒ ꯇꯥꯟꯅ ꯇꯥꯟꯅꯔꯒ ꯄꯤꯔꯤꯅꯦ
ꯅꯀꯣꯛꯇ ꯀꯜꯂꯒ
ꯅꯣꯏꯗꯤ ꯑꯗꯨꯃꯥꯏꯟ ꯇꯧꯗ꯭ꯔꯣ
ꯈꯣꯏꯗꯤ ꯇꯧꯗꯦ ꯆꯥꯗ꯭ꯔꯗꯤ ꯂꯥꯎꯔꯛꯀꯅꯤ
ꯅꯣꯏꯗꯤ ꯅꯣꯏꯗꯤ ꯌꯥꯝꯅ ꯑꯥ ꯃꯔꯝ ꯃꯣꯛꯄꯅꯤꯅ ꯑꯁ ꯌꯥꯝꯅ ꯀꯩꯅꯣ ꯊꯕꯛ ꯁꯨꯗ꯭ꯔꯗꯤ ꯂꯩꯕ ꯉꯝꯗꯕꯒꯤꯗꯣ
ꯑꯩꯈꯣꯏꯗꯤ ꯊꯕꯛ ꯌꯥꯝ ꯀꯟꯕꯅꯤꯍꯦ ꯀꯩꯅꯣ ꯑꯩꯅ ꯐꯥꯒꯤ ꯇꯧꯒꯤ ꯋꯥꯅꯤ
ꯊꯕꯛ ꯀꯟꯕꯩ ꯅꯠꯇ꯭ꯔꯣ ꯑ ꯊꯕꯛ ꯀꯟꯕꯩ ꯑꯣꯏꯔꯝꯅꯤꯕ
ꯍꯣꯏ ꯍꯣꯏ ꯆꯨꯝꯃꯦ ꯅꯪ ꯍꯥꯏꯗꯣ
ꯕꯣꯜ ꯌꯦꯡꯂꯉꯣꯏꯗ꯭ꯔꯣ ꯉꯁꯤ
ꯌꯦꯡꯒꯅꯤ
ꯄꯨꯡ ꯀꯌꯥꯗ ꯂꯩꯒꯦ